ꯇꯥꯕ꯭ꯔꯣ ꯑꯣ
ꯑꯥ
ꯌꯥꯝ ꯋꯥꯅ ꯂꯩꯕ ꯃꯥꯜꯂ ꯑꯗꯨꯗꯥꯏ ꯆꯠꯕꯤꯗ
ꯀꯗꯥꯏ ꯆꯧꯀꯦ ꯍꯥꯏꯕ
ꯅꯪꯗꯣ ꯀꯥꯏꯗ ꯆꯦꯟ ꯆꯦꯜꯂꯒ ꯂꯥꯛꯄ ꯃꯥꯟꯕ ꯌꯥꯝ ꯋꯥꯕ ꯃꯥꯟꯕ
ꯑꯣ
ꯌꯥꯝ ꯆꯂꯅꯦ
ꯀꯔꯤ ꯏꯅ ꯑꯗꯨ ꯑꯟꯁꯤ ꯂꯩꯗꯅ
ꯋꯥꯈꯜꯗ ꯆꯦꯟꯕ ꯎꯝ ꯑ ꯈꯔꯦ ꯇꯆꯦꯅꯦ ꯑꯗꯣ ꯅꯪꯗꯤ ꯀꯔꯤ
ꯕꯗꯅ
ꯇꯦ
ꯍꯅꯣ ꯂꯝꯖꯦꯟ ꯆꯦꯟꯕꯗꯨ
ꯆꯦꯟꯕꯗꯣ ꯀꯔꯤ ꯍꯥꯏꯕ ꯆꯦꯟꯕꯗꯣ ꯀꯔꯤ ꯂꯩꯔꯦ
ꯉꯝꯃꯒ ꯄ꯭ꯔꯥꯏꯖ ꯃꯆꯥ ꯄꯤꯕꯒꯤꯦ ꯀꯞꯀꯦ ꯇꯧꯕꯗꯅ
ꯑꯩꯔ ꯑꯁ ꯑꯩꯗꯤ ꯀꯥꯎꯗꯦ ꯅꯪ ꯀꯥꯎꯗ꯭ꯔꯤꯕꯕ ꯑꯗꯣ
ꯐꯗꯤ ꯄꯤꯕꯒꯤ ꯀꯞꯦ ꯇꯧ
ꯍꯨꯍꯨ ꯑ ꯅꯪꯕꯥ ꯑꯩꯔꯥ ꯈꯪꯗ꯭ꯔꯦꯅꯦ ꯑꯩ ꯀꯥꯎꯈ꯭ꯔꯦ
ꯅꯁꯛꯇꯨꯒ ꯏꯀꯥꯏꯕꯨ ꯑꯗꯨ ꯁꯔ ꯌꯥꯝꯃ
ꯑꯗꯨ ꯃꯇꯝꯗꯨ ꯉꯁꯤꯕꯅꯦꯍꯦ ꯍꯥꯥ
ꯌꯥꯎꯁꯪꯗ
ꯎꯝ ꯑꯗꯨ ꯑꯩ ꯍꯧꯖꯤꯛꯐꯥꯎ ꯊꯝꯃꯤ ꯑꯗꯣ ꯐꯗꯤꯗꯣ
ꯐꯗꯤꯗꯣ
ꯑ
ꯊꯝꯖ ꯂꯣ ꯊꯝꯖ ꯂꯣ
ꯍꯥꯏꯗꯤ ꯑꯗꯨꯝ ꯊꯝꯈꯤꯅꯤ ꯍꯌꯦꯡ ꯋꯥꯏ ꯃꯦꯃꯣꯔꯤ ꯑꯣꯏꯅꯕ
ꯍꯣꯏ ꯌꯥꯝ ꯋꯥꯅ ꯆꯦꯜꯂꯒ ꯐꯗꯤ ꯀꯨꯟ ꯄꯤꯕ ꯐꯪꯕꯒꯤ ꯑꯩ ꯑꯣꯏꯔꯗꯤ ꯅꯍꯥꯛ ꯑꯅꯤ ꯂꯪ ꯊꯣꯛꯈ꯭ꯔꯅꯤ
ꯍꯌꯦꯡꯋꯥꯏ ꯏꯆꯥ ꯏꯁꯨꯗ ꯍꯣꯔꯤ ꯊꯤꯅꯤꯡꯉꯥꯏ
ꯗꯦꯁꯥꯥꯡꯁꯨꯅꯅꯨꯡꯉꯥꯏ ꯀꯣ
ꯃꯥꯌꯦ ꯃꯥ
ꯃꯆꯨꯒꯤ ꯀꯨꯝꯍꯩ
ꯎꯝ
ꯃꯆꯨꯒ ꯏꯁꯤꯡꯒ ꯆꯥꯏꯅꯗꯨꯅ ꯑꯁ
ꯑ ꯍꯟꯗꯛ ꯀꯨꯝꯁꯤꯒꯤꯗꯤ ꯑꯩ ꯑꯦꯁ ꯑꯣ ꯀꯌꯥ ꯌꯥꯎꯗ꯭ꯔꯦꯍꯦ
ꯀꯨꯝꯁꯤꯗꯤ ꯍꯦꯟꯅ ꯇꯧꯋꯦ ꯃꯣꯏ ꯀꯣ
ꯍꯣꯏ ꯇꯧꯋꯦ ꯑꯗꯣ ꯑꯩꯗꯤ ꯀꯩꯅꯣ ꯇꯧꯗ꯭ꯔꯦ ꯑꯩꯗꯣ ꯀ꯭ꯂꯥꯁ ꯀꯩꯅꯣꯒꯤ ꯇꯨꯋꯦꯜꯐꯀꯤ ꯑꯦꯛꯖꯥꯝ ꯊꯥꯕꯀꯣ
ꯑ ꯑꯥ
ꯑ ꯀꯨꯝꯁꯤꯒꯤ ꯃꯆꯨꯒꯤ ꯀꯨꯝꯍꯩꯗꯣ ꯑꯩ ꯐꯖꯅ ꯌꯥꯎꯗ꯭ꯔꯦ
ꯎ ꯅꯪꯅ ꯍꯦꯟꯅ ꯅꯨꯡꯉꯥꯏꯇꯧꯋꯦ ꯍꯥꯏꯕꯗꯤ ꯏꯔꯥꯡꯒꯨꯝꯕ ꯈꯔ ꯀꯩꯅꯣ ꯇꯧꯕꯤꯕꯒꯦ ꯀꯣꯣꯉꯣ
ꯎꯝ ꯃꯊꯪ ꯆꯍꯤꯗꯗꯤ ꯑꯁ ꯑꯩ ꯏꯖꯥꯡꯒꯨꯝꯕ ꯀꯔꯤꯁꯨ ꯂꯩꯇ꯭ꯔꯗꯤ ꯆꯥꯎꯅ ꯇꯧꯔꯤ ꯐꯖꯅ ꯌꯥꯎꯒꯦ ꯁꯤꯅꯤ
ꯌꯥꯋꯣ ꯅꯨꯡꯉꯥꯏꯕꯅꯦ ꯊꯥꯕꯜꯒ ꯆꯣꯡꯗꯅꯀꯣ
ꯎꯝ ꯈꯨꯠꯀ ꯄꯥꯏꯔꯗꯅ
ꯀꯅꯥꯒꯤ ꯑ
ꯃꯥꯅꯅꯕꯒꯤ ꯑꯩ ꯀꯥꯡꯕꯨꯁꯦ ꯑꯁ ꯌꯥꯝ ꯅꯨꯡꯉꯥꯏꯕ ꯉꯥꯏꯒꯅꯨ ꯅꯪ ꯇꯧꯈ꯭ꯔꯦ ꯍꯥꯏꯕꯕꯣ
ꯆꯥꯛꯊꯣꯛꯈ꯭ꯔꯦ
ꯑꯗꯨꯗꯤ ꯑꯁ ꯉꯁꯤꯒꯤ ꯊꯕꯛꯇꯤ ꯀꯩꯅꯣ ꯇꯧꯈ꯭ꯔꯦꯅꯦ ꯂꯣꯏꯈ꯭ꯔꯦꯅꯦ
ꯅꯣꯏꯔꯦ
ꯎꯝ ꯂ ꯑ ꯑꯗ ꯄꯨꯡ ꯀꯌꯥꯗ ꯇꯝꯗꯣꯏꯅꯣ
ꯑꯦꯁꯦ ꯈꯪꯗꯦꯅꯦ ꯑꯗꯨꯝ ꯉꯅ ꯇꯨꯝꯒꯅꯤꯗ ꯍꯥꯏꯕꯗꯤ ꯍꯌꯦꯡ ꯑꯃꯨꯛ ꯂꯧ ꯆꯠꯀꯅꯦꯕꯀꯣ
ꯎꯝ ꯑꯁ ꯅꯪꯁꯦ ꯂꯧꯗꯤ ꯐꯖꯅ ꯆꯠꯄ ꯃꯥꯜꯂꯦꯍ ꯃ ꯑꯃꯔ ꯇꯗꯤ ꯄꯣꯊꯥ ꯍꯅ ꯅꯪ ꯅꯁꯥꯗꯣ ꯅꯥꯔꯗꯤ ꯀꯩꯅꯣ ꯇꯧꯈ꯭ꯔꯅꯤꯀꯣ
ꯥꯏ ꯆꯠꯄꯦꯗ ꯅꯨꯡꯉꯥꯏꯦ
ꯍꯥꯥ
ꯁꯨꯃꯥꯏꯅ ꯆꯠꯄ ꯊꯕꯛ ꯁꯨꯕꯁꯤꯅ ꯅꯨꯡꯉꯥꯏꯌꯦꯕ ꯍꯛꯆꯥꯡꯗꯣ ꯌꯥꯉꯦ
ꯁꯀꯣ ꯌꯥꯝ ꯀꯟꯅ ꯁꯨꯒꯅꯨ ꯑꯦꯗꯤꯅ ꯁꯃꯔꯒꯗꯒ ꯌꯥꯝ ꯑꯃ ꯁꯒꯅ ꯍꯌꯦ ꯌꯥꯝ ꯅ ꯍꯥꯏꯗꯤ ꯌꯥꯝ ꯋꯥꯕꯅꯦ ꯄꯩꯁꯥꯁꯨ ꯇꯤꯡꯉꯦ ꯑꯁ ꯀꯩꯅꯣ ꯇꯧꯋꯦ ꯌꯥꯝ ꯋꯥꯕꯅꯦ ꯍꯥꯏꯗꯤ ꯎꯝ ꯊꯕꯛ ꯁꯨꯔꯁꯨ ꯆꯥꯡ ꯅꯥꯏꯅꯀꯣ ꯌꯥꯝ ꯀꯟꯅ ꯇꯒꯅꯨ ꯀꯥ
ꯑꯩꯈꯣꯏꯗꯤ ꯊꯕꯛꯇꯤ ꯀꯜꯂꯦ ꯑꯩꯈꯣꯏꯗꯤ
ꯎꯝ
ꯁꯨꯗ꯭ꯔꯗꯤ ꯀꯗꯥꯏꯗꯒꯤ ꯄꯩꯁꯥ ꯐꯪꯒꯅꯤ
ꯑꯅꯦ ꯑꯁꯤ ꯑꯁꯤ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
ꯑꯁ ꯑꯁꯤꯒꯤ ꯋꯥꯈꯜꯗ ꯊꯕꯛ ꯁꯨꯒꯅꯨ
ꯍ
ꯑꯗꯨꯃꯥꯏꯅ ꯈꯜꯂꯒ ꯁꯨꯔꯗꯤ ꯑꯦꯁ ꯀꯣꯏꯔꯣꯏꯀꯣ
ꯍꯥꯏꯗꯤ ꯑꯦ ꯁꯤꯗꯕꯨ ꯄꯨꯟꯁꯤꯗꯕꯨ ꯌꯥꯝ ꯀꯟꯅ ꯑꯗꯨꯃꯥꯏꯅ ꯁꯨꯧꯕꯅꯣ
ꯑꯩꯈꯣꯏꯗꯤ ꯂꯣꯏꯅ ꯊꯕꯛ ꯀꯜꯂꯤꯗ ꯁ꯭ꯋꯥꯏꯗ ꯂꯩꯕꯁꯤꯡꯅꯤꯀꯣ ꯑꯗꯨꯝ ꯑꯗꯨꯃꯥꯏꯅ ꯁꯨꯔꯒ ꯆꯥꯕ ꯍꯥꯏꯕꯗꯤ ꯐꯧ ꯊꯥꯕ ꯂꯧ ꯎꯕ ꯀꯣ ꯃꯅꯥ ꯃꯁꯤꯡ ꯊꯥꯕ ꯁꯤꯡꯒꯨꯝꯕꯁꯨ ꯌꯥꯝ ꯊꯥꯏ ꯁꯤꯡ ꯌꯥꯝ ꯌꯣꯜꯂꯦ ꯁꯤꯡꯗꯤꯣꯟꯗꯣ ꯌꯥꯝ ꯅꯨꯡꯉꯥꯏꯌꯦ
ꯎꯝ
ꯁꯤꯡꯒꯨꯝꯕ ꯑꯗꯨꯒ ꯀꯩꯅꯣꯁꯨ ꯎꯒꯨꯝꯕ ꯁꯨꯡꯒ ꯀꯩꯅꯣ ꯇꯧꯕ ꯃꯇꯝ ꯂꯩꯌꯦ ꯑꯥ ꯀꯛꯄ ꯃꯇꯝ ꯂꯩꯌꯦꯕꯀꯣ ꯎ ꯋꯥꯒꯨꯝꯕ ꯑꯗꯣ
ꯑꯗꯣ ꯀꯩꯅꯣ ꯇꯧꯤꯅꯦ ꯑꯩꯈꯣꯏ ꯑꯩꯈꯣꯏ ꯑꯉꯥꯡ ꯑꯣꯏꯔꯤꯉꯩꯗ ꯀꯩꯅꯣ ꯇꯧꯕꯗꯣ ꯀꯥꯎꯔꯕꯣ ꯎꯝ ꯑꯈꯥꯕꯗꯣ ꯑꯈꯥꯕ ꯅꯣꯡꯃꯥꯡꯈꯥ ꯀꯣ
ꯑꯣ ꯑꯣ ꯍꯣ ꯍꯣ ꯍꯣꯏ ꯃꯅꯥ ꯑꯃꯒꯤ ꯃꯆꯥ ꯑꯣ ꯑꯣ ꯑꯣ ꯈꯥꯏꯔꯦ ꯈꯥꯏꯔꯦ ꯂꯨꯁꯤ
ꯂꯨꯄꯥ ꯇꯔꯥ ꯀꯣꯟꯒꯤ ꯍꯦꯒ ꯌꯥꯝ ꯋꯥꯅ ꯍꯦꯒ ꯂꯨꯄꯥ ꯇꯔꯥ ꯀꯣꯟ ꯐꯪꯉꯗꯤ ꯑꯁ ꯗꯨꯀꯥꯟꯗ ꯆꯠꯂꯒ ꯅꯨꯡꯁꯤꯗ꯭ꯔꯣ ꯑꯗꯨ
ꯎꯝ ꯍꯦꯛ ꯍꯦꯛꯑꯒ ꯈꯖꯤꯛꯇꯪ ꯑꯣꯏꯔꯁꯨ ꯌꯣꯜꯂꯒ ꯑꯁ ꯁꯔꯥꯎꯕꯁꯤꯀꯣ ꯑꯗꯨꯒꯝꯕꯗꯨꯣ ꯑꯣꯏꯔꯝꯅꯤ ꯑꯩꯈꯣꯏꯅ ꯄꯨꯟꯁꯤꯒꯤ ꯑꯍꯥꯟꯕ ꯄꯩꯁꯥ ꯑꯩꯈꯣꯏ ꯏꯁꯥꯅ ꯇꯥꯟꯖꯕ ꯍꯥꯏꯕꯗꯨꯀꯣ
ꯂꯝꯕꯤꯁꯤꯡꯗ ꯀꯩꯅꯣ ꯌꯣꯜꯂꯦ ꯃꯣꯏꯅ ꯃꯣꯏ ꯃꯣꯏ ꯄꯤꯕꯅꯦ ꯃꯣꯏ ꯎꯝ ꯅꯨꯃꯤꯗꯥꯡ ꯋꯥꯏꯔꯝꯗ ꯀꯩꯅꯣ ꯇꯧꯕꯗꯣ ꯍꯜꯂꯛꯄ ꯑꯩꯈꯣꯏ ꯉꯥꯏꯕꯗꯣ
ꯋꯥꯅ ꯉꯥꯏꯔꯨꯗꯤ ꯃꯣꯏ ꯂꯥꯛꯄꯗꯣ ꯉꯥꯏꯔꯒꯀꯣ
ꯄꯨꯟꯅꯅꯨꯡꯉꯥꯏꯕꯗ
ꯎꯝ ꯌꯠ ꯃꯠ ꯂꯥꯛ ꯏꯔꯣꯒꯗꯤꯁꯨ ꯈꯪꯗꯦ ꯃꯅꯞ ꯈꯛꯇ ꯑꯣꯏꯔꯒ ꯑꯩꯈꯣꯏ ꯃꯌꯥꯝꯗꯣ
ꯏꯪꯁꯨ ꯏꯪꯕꯅꯦꯅ ꯏꯔꯨꯕ꯭ꯔꯥ ꯏꯔꯨꯗꯕ꯭ꯔꯥꯁꯨ ꯈꯪꯗ꯭ꯔꯦ
ꯁꯅꯥ ꯁꯥꯟꯅꯔꯒ ꯉꯥꯏꯔꯒ ꯉ ꯂꯩꯗꯣꯏꯅꯦꯕ ꯑꯣꯅ
ꯎ ꯏꯅꯦꯁꯤꯡꯅ ꯄꯩꯁꯥ ꯄꯤꯔꯦ ꯍꯦꯛ ꯄꯤꯕꯒ ꯗꯨꯀꯥꯟ ꯆꯠꯂꯦ ꯆꯥꯊꯣꯛꯑꯦ ꯃꯊꯪ ꯅꯨꯃꯤꯠꯇ ꯑꯃꯛ ꯑꯥ ꯃꯊꯪ ꯅꯨꯃꯤꯠꯇ ꯑꯃꯨꯛ ꯍꯦꯛꯑꯦ
ꯎꯝ ꯍꯩꯃꯥꯡꯁꯨ ꯍꯦꯛꯄꯗꯣ
ꯎꯝ
ꯍꯩꯃꯥꯟꯒꯨꯝꯕꯗꯤ ꯑꯁ ꯍꯦꯛꯄ ꯋꯥꯏ ꯍꯥꯏꯕꯗꯤ ꯋꯥꯡꯕꯅꯤꯅ
ꯃꯔꯤ ꯎ ꯑꯗꯨꯃꯥꯏꯅ ꯀꯩꯅꯣ ꯈꯜꯂꯗꯤꯀꯣ ꯋꯥꯔꯤꯁꯦ ꯃꯊꯪ ꯃꯊꯪ ꯂꯥꯛꯑꯦ ꯍꯣꯏ ꯀꯩꯅꯣꯁꯨ ꯇꯧꯕꯗꯣ ꯀꯥꯎꯔꯕꯣ ꯋꯥꯏꯈꯨ ꯐꯥꯕꯗꯣ
ꯑꯁ ꯑꯗꯨꯗꯤ ꯑꯩꯗꯤ ꯀꯌꯥꯗꯤ ꯀꯄ ꯆꯠꯂꯣꯏ ꯁꯦ ꯆꯠꯂꯣꯏꯁꯤ ꯏꯁꯥꯔꯗ ꯅꯣꯏꯅ ꯄꯨꯕ ꯅꯨꯃꯤꯠ ꯑꯃ ꯂꯩꯕꯅꯤ ꯆꯠꯅꯤꯡꯗꯦ ꯍꯥꯏꯔꯒ ꯅꯣꯏꯅ ꯆꯠꯁꯦ ꯆꯠꯁꯦꯅ ꯀ ꯇꯨ ꯆꯥꯛꯄꯠ
ꯑꯆꯧꯕꯗꯣ ꯄꯥꯏꯌꯦ
ꯄꯗꯤ ꯏꯁ ꯈꯨꯨꯠ ꯇ ꯀꯅꯤꯅꯦ
ꯅꯣꯡꯃꯗꯤ ꯅꯪꯁꯦ ꯐꯖꯅ ꯀꯞꯈꯤꯕꯅꯦ ꯍꯋꯥꯏꯈꯨ ꯀꯩꯅꯣꯅ ꯆꯞꯄ
ꯑꯩꯗꯤ ꯑꯗꯨꯃꯤꯠꯇꯗꯤꯀꯣ ꯑꯩꯅ ꯆꯠꯅꯤꯡꯗꯦ ꯆꯠꯅꯤꯡꯗꯦ ꯍꯥꯏꯕꯅꯦ ꯑꯗꯨ ꯅꯨ ꯃꯤꯠꯁꯨ
ꯑꯗꯨꯝ ꯐꯕ ꯍꯗ
ꯍꯥꯏꯗꯤ ꯅꯨꯄꯥꯅꯤꯅꯀꯣ
ꯎꯝ
ꯑꯩꯈꯣꯏꯗꯤ ꯈꯔ ꯅꯨꯄꯤꯅꯤꯅ ꯈꯔ ꯊꯣꯠꯆꯕ
ꯌꯨꯝ ꯃꯅꯥ ꯌꯨꯝ ꯃꯅꯥꯛꯇ ꯍꯥꯏꯗꯤ ꯏꯁꯤꯡ ꯑꯗꯨꯝ ꯂꯩꯕꯅꯤꯅ ꯇꯣꯇ ꯃꯆꯥ ꯃꯆꯥ ꯂꯩꯕꯅꯤꯅ
ꯑꯁ ꯀꯩꯅꯣ ꯇꯣꯁꯂꯥꯒꯨꯝꯕ ꯄꯥꯏꯔꯒꯦꯀꯣ ꯊꯥꯕꯗ ꯅꯪꯗꯤ ꯏꯕꯅꯦ ꯅꯕꯀꯦ ꯍꯉ ꯇꯥꯏ
ꯄꯀꯦꯠ ꯄꯥꯏꯕꯤꯕ ꯐꯥꯎ ꯑꯁ ꯅꯨꯡꯁꯤꯗ꯭ꯔꯅꯤ ꯈꯜꯂꯅꯤ
ꯀꯩꯅꯣ ꯀꯞꯄꯔ ꯁꯤ ꯋꯥꯔꯤꯔꯤ ꯇꯥꯞꯗ ꯑꯗꯨꯃꯥꯏꯅ ꯇꯧꯕꯕꯅꯨꯗ ꯅꯪꯈꯣꯟꯜꯁꯦꯁꯦ ꯀꯩꯅꯣ ꯇꯧꯈ꯭ꯔꯦ
ꯌꯥꯔꯦ ꯍꯥꯏ ꯏꯀꯑ
ꯎ ꯑ ꯌꯥꯝ ꯌꯥꯝ ꯀꯩ ꯅꯅꯥꯇ ꯑꯣꯏꯗ ꯌꯥꯝ ꯌꯣꯜꯂꯒ ꯂꯥꯛꯑꯦꯗ ꯅꯠꯇ꯭ꯔꯥ
ꯅꯣꯏꯅ ꯑꯩꯈꯣꯏꯗꯗꯤ ꯑꯃꯨꯛ ꯍꯦꯂ
ꯍꯩꯒꯨꯝꯕꯁꯨ ꯑꯗꯨꯝ ꯀꯩꯅꯣ ꯇꯧꯋꯦ ꯀꯩꯅꯣꯗꯣ ꯃꯪꯒꯦꯗꯣ ꯃꯪꯒꯦ ꯑꯆꯥꯔꯁꯨ ꯑꯗꯨꯝ ꯇꯧꯋꯦ
ꯑꯝ
ꯆꯥꯕ ꯆꯥꯗꯕ꯭ꯔꯗꯤ ꯈꯪꯗ꯭ꯔꯦ ꯑꯗꯨꯝ ꯍꯦꯛꯑꯒ ꯇꯧꯕ
ꯎꯝ
ꯎꯝ ꯀꯩꯅꯣ ꯑꯣꯏꯁꯨ ꯀꯩꯅꯣꯁ ꯇꯧꯈꯤꯗꯥꯏꯅꯦ
ꯀꯔꯤꯅ
ꯀꯔꯤꯅꯣꯅꯦ ꯑꯩ ꯀꯥꯎꯈ꯭ꯔꯦꯅ ꯑꯝꯇ ꯍꯥꯏꯕꯤꯌꯨ
ꯑꯁ ꯂꯨ ꯍꯥꯏꯦ ꯅꯪꯁꯨ
ꯑꯗꯨꯗ ꯑ ꯈ꯭ꯔꯤꯁꯃꯥꯁ ꯃꯇꯝ ꯀꯨꯝꯍꯩꯁꯤꯡꯗꯨꯗ ꯑꯁ ꯅꯨꯡꯉꯥꯏꯍꯦ
ꯏꯪꯕ ꯐꯥꯎ ꯈꯪꯗꯕꯅꯦ
ꯏꯪꯕ ꯐꯥꯎ ꯈꯪꯗꯦ ꯅꯪꯁꯨ ꯀꯩꯅꯣ ꯅꯨꯄꯤ ꯃꯥꯟꯗꯦꯍꯦ ꯍꯗ ꯆꯖꯂꯤꯅꯦ
ꯑꯗꯨꯗ ꯅꯨꯡꯉꯥꯏꯌꯦꯦ ꯀꯩꯅꯣ ꯏꯪꯕꯗꯨ
ꯅꯪꯒꯤ ꯏꯁ ꯅꯨꯄꯤꯅꯦꯅ ꯅꯣꯡꯃꯩ ꯃꯔꯨꯗꯣ ꯑꯗꯨ ꯐꯥꯎ ꯂꯜꯂꯣ ꯂꯜꯂꯣ ꯂꯩꯔꯦ ꯅꯪꯗꯤ
ꯑꯁ ꯑꯣ ꯅꯣꯏꯅ ꯀꯩꯅꯣꯗ ꯂꯣꯛꯇ ꯀꯥꯞꯂꯝꯕꯗꯣ
ꯑ
ꯈꯨꯂꯒ ꯌꯕꯅꯦꯒ
ꯑꯁ ꯅꯪꯗꯤ ꯌꯥꯏꯍꯦ ꯑꯉꯥꯡ ꯑꯣꯏꯔꯤꯉꯩꯗꯒꯤ ꯑꯗꯨꯝ ꯄꯩꯁꯥ ꯇꯥꯟꯕ ꯍꯧꯔꯦꯕ ꯅꯣꯡꯃꯒꯤ ꯃꯔꯨꯁꯤꯡꯗꯣ ꯑꯁ ꯈꯣꯜꯒ ꯄꯥ ꯇꯔꯒꯦ ꯂꯄꯥ ꯃꯉꯥꯒꯤ ꯑꯗꯨꯝ ꯌꯣꯟꯕ ꯍꯧꯔꯦꯕ ꯑꯗꯨꯗꯒꯤ
ꯑꯗꯨꯃꯥꯏꯅ ꯀꯩꯅꯣ ꯇꯧꯕꯒꯤꯅꯦ ꯍꯧꯖꯤꯛ ꯅꯪ ꯀꯩꯅꯣ ꯇꯧꯔꯤꯗꯣ ꯁ ꯇ ꯑꯃ ꯍꯌꯦꯗ
ꯍꯥꯏꯇꯗ ꯍꯕꯨꯗꯤ
ꯍꯩ ꯑꯩꯗꯤ ꯑꯗꯨꯒꯨꯝꯕꯗꯣ ꯀꯌꯥ ꯍꯩꯔꯦꯅꯣ
ꯑꯩꯗꯤ ꯀꯩꯅꯣ ꯉꯔꯥꯡꯁꯨ ꯃꯥꯏꯔꯦꯟ ꯌꯣꯜꯂꯦ
ꯍꯧꯥꯎꯔꯦꯗꯣ ꯍꯧꯔꯦ ꯍꯧꯔꯦ ꯍꯧꯔꯦ ꯃꯥꯏꯔꯦꯟ ꯀꯌꯥꯌꯣꯕ꯭ꯔꯥꯅ
ꯃ ꯑꯩ ꯑ ꯇꯔꯥꯅꯤꯊꯣꯏꯒ ꯄꯨꯔꯛꯄꯅꯦ ꯂꯣꯏ ꯌꯣꯜꯂꯦ
ꯑꯁ ꯂꯣꯏ ꯌꯣꯟꯕ ꯑꯁ ꯅꯪ ꯅꯪꯗꯤ ꯑꯗꯨꯝ ꯍꯤꯡꯈ꯭ꯔꯅꯤꯅꯦ
ꯑꯝꯕꯗ ꯂꯤꯐꯨ ꯌꯥꯡꯈꯩꯒꯤ ꯌꯥꯡꯈꯩ ꯍꯥꯏ ꯆꯥꯝꯃꯒꯤ ꯀꯩꯅꯣ ꯑꯍꯨꯝꯒꯨꯝꯕ ꯇꯧꯕꯅꯦ
ꯅꯪꯗꯤ ꯑꯗꯨꯝ ꯆꯖꯥ ꯥ ꯇꯧꯔꯒ ꯍꯤꯡꯕ ꯍꯩꯌꯦ ꯑꯩꯗꯤ ꯑꯗꯨꯃꯥꯏꯅ ꯇꯧꯕ ꯍꯥꯏꯇꯦ
ꯎ
ꯑꯁ ꯑꯉꯛꯄꯅꯦꯍꯦ ꯂꯥꯏꯒꯤ ꯈꯨꯠꯁꯦꯝꯁꯨ ꯅꯠꯇ꯭ꯔ ꯑꯁ ꯊꯒꯠꯇꯕ ꯉꯝꯗꯦ